ꯑꯣ ꯇꯥꯏ ꯇꯥꯏ
ꯍꯜꯂꯣ
ꯑꯧ ꯇꯥꯏꯔꯦ ꯇꯥꯏꯔꯦ
ꯇꯥꯗꯔꯣ
ꯇꯞꯄꯦ ꯇꯞꯄꯦ ꯌꯥꯝ ꯇꯞꯄꯦ ꯇꯥꯏꯁꯦ
ꯀꯩꯅꯣ ꯍꯧꯖꯤꯛꯀꯥꯟ ꯑꯩꯈꯣꯏꯗꯤ ꯇꯥꯅꯤ ꯇꯥꯅꯤ ꯐꯖꯅ ꯇꯥꯔꯛꯀꯅꯤ
ꯍꯥ
ꯃꯣꯏ ꯐꯖꯅ ꯇꯥꯔꯕ꯭ꯔꯣ
ꯑꯣ ꯇꯥꯏꯌꯦ ꯇꯥꯏꯌꯦ
ꯇꯥꯔꯕꯣ ꯍꯥꯜꯂꯣ
ꯇꯥꯏꯌꯦ ꯇꯥꯏꯌꯦ ꯇꯥꯗꯕ꯭ꯔꯣ
ꯑꯣꯦ ꯑꯣ ꯇꯥꯏ ꯇꯥꯏ
ꯇꯔꯕꯣ ꯎꯝ
ꯇꯥꯔꯦ
ꯑꯣꯀꯦ ꯍꯧꯖꯤꯛ ꯀꯥꯟꯖꯤꯕꯨ ꯆꯠꯄ ꯈꯣꯠꯄꯒꯤ ꯄ꯭ꯂꯥꯟꯒ ꯇꯧꯕꯤꯗ꯭ꯔꯕꯣ
ꯆꯠꯄ ꯈꯣꯠꯄ ꯄ꯭ꯂꯥꯟ ꯍꯥꯏꯁꯦ ꯃꯔꯝ ꯑꯃ ꯒꯥꯔꯤ ꯌꯥꯔꯨꯕꯗꯩ ꯀꯔꯤꯝꯨꯛ ꯆꯠꯂꯨꯗ꯭ꯔꯦꯗ
ꯀꯩꯝ ꯆꯠꯇ꯭ꯔꯦꯕ ꯑ ꯈꯔ ꯇꯧꯁꯟꯖꯦꯗꯅ ꯍꯥꯏꯗꯤ ꯂꯩꯗꯅ ꯌꯥꯝ ꯑꯔꯥꯞꯄ ꯀꯩꯀꯥ ꯆꯠꯄ ꯉꯝꯖꯗ꯭ꯔꯒꯁꯨ ꯑꯩꯈꯣꯏ ꯏꯃꯥ ꯂꯩꯕꯥꯛ ꯃꯅꯤꯄꯨꯔ ꯃꯅꯨꯡꯁꯤꯗ ꯐꯖ ꯐꯖꯕ ꯃꯐꯝ ꯌꯥꯝꯌꯥꯝ ꯂꯩꯗꯅ
ꯂꯔꯦꯕꯨꯛ ꯍꯣꯏꯒꯦ ꯑ ꯑꯗꯨꯅ ꯊꯅ ꯀꯩꯗꯤꯔꯒꯦ
ꯀꯩꯅꯣ ꯆꯤꯡ ꯀꯥꯕ ꯌꯥꯗ꯭ꯔꯦ ꯈꯣꯠꯇ꯭ꯔꯦ ꯌꯥꯝ ꯍꯥꯏꯅꯒꯨꯝ ꯇꯧꯋ
ꯑ ꯆꯤꯡ ꯀꯥꯕꯁꯦ ꯌꯥꯗ꯭ꯔꯦ ꯈꯣꯠꯇ꯭ꯔꯦꯗꯤ ꯍꯥꯏ ꯑꯗꯣ ꯑꯗꯨꯝ ꯀꯥꯁꯟꯕꯁꯨ ꯌꯥꯎꯏꯤ ꯌꯥꯗ꯭ꯔꯦ ꯍꯥꯏꯕ ꯃꯐꯝꯗꯨꯗ ꯃꯤꯁꯤꯡꯁꯦ ꯀꯃꯥꯏꯅ ꯇꯧꯅꯕꯅꯣ ꯈꯪꯗꯦ
ꯆꯤꯡꯁꯦ ꯑꯀꯛꯅꯕ ꯃꯐꯝ ꯈꯛꯇꯪꯒꯔꯣꯏ ꯌꯥꯗ꯭ꯔꯤꯦ ꯅꯠꯇ꯭ꯔꯒ
ꯆꯤꯡꯁꯦ ꯑꯀꯛꯅꯕ ꯃꯐꯝ ꯍꯣꯏ ꯑꯃꯅꯤ ꯀꯩꯅꯣ ꯃꯣꯏꯒꯤ ꯀꯥꯂꯤꯀꯥꯗꯨ ꯊꯤꯡꯉꯦ ꯍꯥꯏ ꯑꯗꯨꯗꯒꯤ ꯑꯥ ꯍꯥꯏꯌꯦ ꯄꯨꯟꯁꯤꯂꯣꯛꯁꯨ ꯊꯤꯡꯉꯦ ꯍꯥꯏꯌꯦ
ꯄꯨꯟꯁꯤ ꯂꯣꯛꯁꯨ ꯑꯗꯣ ꯀꯩꯅꯣ ꯊꯥꯡꯃꯩꯕꯟꯒꯤꯗꯨꯗꯤ ꯌꯥꯔꯝꯒꯅꯤꯅ
ꯊꯥꯡꯃꯩꯕꯟ ꯆꯤꯡꯗꯤ ꯌꯥꯏ ꯃꯣꯏꯗꯤ ꯀꯩꯅꯣ ꯇꯧꯕꯖꯥꯠꯅꯤ ꯑꯌꯥꯕ ꯄꯤꯕꯖꯥꯠꯅꯤ ꯍꯥꯏꯗꯤ ꯆꯤꯡ ꯀꯥꯟꯅꯕ ꯂꯝꯕꯤ ꯊꯣꯡ ꯁꯥꯔ ꯂꯝꯕꯤꯒ ꯐꯖꯅ ꯁꯥꯔ ꯊꯝꯕꯅꯤꯅ ꯑꯗꯨꯝꯕꯗꯤ ꯊꯤꯡꯉꯣꯏꯗ
ꯑꯗꯨꯝ ꯇꯥꯕ꯭ꯔꯣꯅ ꯍꯥꯏꯁ
ꯇꯥꯏꯌꯦ ꯇꯥꯏꯌꯦ
ꯑꯣ ꯑꯗꯨꯗꯤ ꯀꯩꯗꯅꯣꯈꯣꯏꯅ ꯆꯠꯇꯣꯏꯁꯦ ꯑꯗꯨꯗꯤ ꯆꯠꯅꯕ ꯏꯔꯩ ꯂꯩꯁꯤꯜꯂꯛꯇ꯭ꯔꯦꯅꯦ ꯃꯅꯤꯄꯨꯔ
ꯊꯝꯕꯥꯜ ꯌꯦꯡꯕ ꯆꯠꯇꯧꯕ
ꯊꯝꯕꯥꯜ ꯌꯦꯡꯉ ꯀꯩꯗꯧꯗꯣꯏꯕ ꯑꯩꯈꯣꯏꯗꯤ ꯊꯝꯕꯥꯜ ꯂꯩꯔꯗꯤ ꯔꯤꯜꯁ ꯅꯝꯗꯣꯏꯔꯕ
ꯊꯝꯕꯥꯜ ꯔꯤꯜꯁ ꯅꯝꯃꯨꯗꯧꯕ
ꯊꯦꯛꯎ ꯂꯩꯌꯨ ꯀꯥꯏꯅ ꯇꯧꯔꯒ
ꯑ ꯅꯪ ꯇꯧꯔꯤꯗꯤ ꯁꯣꯏꯔꯦ ꯀꯥꯏꯅ
ꯑꯥ
ꯀꯩꯅꯣ ꯍꯧꯖꯤꯛ ꯀꯥꯟꯗꯤ ꯂꯩ ꯂꯩꯗꯥꯏꯅꯦ ꯔꯤꯜꯁ ꯑꯃ ꯑꯃ ꯊꯣꯡ ꯊꯣꯡ ꯃꯆꯥ ꯊꯝꯕꯥꯜ ꯃꯔꯛꯇ ꯊꯣꯡꯒ ꯂꯩꯕꯤ ꯑꯃ ꯂꯩꯗꯥꯏꯅꯦ
ꯑꯗꯒ ꯆꯠꯂꯒ ꯇꯨꯡ ꯑꯣꯟꯊꯣꯛꯑ ꯆꯠꯂꯒ ꯃꯅꯤꯡꯗꯒꯤ ꯚꯤꯗꯤꯑꯣ ꯅꯝꯕꯤ ꯀꯥꯏꯅ
ꯑꯗꯨ ꯀꯥꯏꯋꯥꯏꯗꯅꯣ
ꯑꯗꯨ ꯅꯝꯕꯣꯜ ꯃꯥꯜꯂꯦ
ꯅꯝꯕꯣꯜ
ꯅꯝꯕꯣꯜꯒꯤ ꯑꯃ ꯆꯤꯡꯒ ꯂꯩꯕꯗꯨꯣ ꯀꯩ ꯍꯥꯏꯒꯔ꯭ꯦ ꯂꯝ
ꯃꯥꯏꯕꯝ ꯂꯣꯛꯄ
ꯃꯥꯏꯕꯝ ꯂꯣꯛꯄꯗꯩ ꯆꯪ ꯑꯗꯨꯗꯩ ꯆꯪꯉꯁꯨ ꯌꯥꯏ ꯑꯗꯨꯒ ꯀꯩꯅꯣ ꯕꯖꯥꯔ ꯃꯌꯥ ꯇ꯭ꯔꯥꯐꯤꯛ ꯄꯣꯏꯟꯗꯒꯤ ꯆꯪꯉꯁꯨ ꯌꯥꯕꯅꯤ ꯆꯤꯡ ꯆꯤꯡ ꯀꯩ ꯍꯥꯏꯕ
ꯑ ꯃꯥꯏꯕꯝ ꯂꯣꯛꯄꯗꯨꯔ ꯍꯥꯏꯕ
ꯑꯥ ꯃꯥꯏꯕꯝ ꯂꯣꯛꯄꯗꯒꯤ ꯆꯪꯕ ꯃꯥꯏꯕꯝ ꯂꯧꯕꯨꯛ ꯃꯅꯥꯛꯇꯁꯨ ꯊꯝꯕꯥꯜ ꯍꯧꯕ ꯃꯐꯝ ꯂꯩꯕ꯭ꯔꯣ
ꯊꯝꯕꯥꯜ ꯍꯧꯕ ꯃꯐꯝ ꯈꯪꯗꯦ ꯑꯩ ꯀꯔꯤꯝ ꯈꯪꯗꯦ ꯑꯦ ꯆꯠꯇ ꯀꯨꯏꯔꯦ
ꯆꯠꯇꯕ ꯀꯨꯏꯔꯦ
ꯎꯝ ꯅꯪ ꯅꯪꯗꯤ ꯈꯔ ꯆꯠꯄ ꯈꯣꯠꯄ ꯈꯔ ꯀꯟꯕꯅꯤ ꯅꯪꯅ ꯈꯪꯐꯝ ꯊꯣꯛꯏ ꯀꯩꯅꯣ
ꯍꯣꯏ ꯑꯩꯗꯣ ꯃꯐꯝꯗꯣ ꯃꯃꯤꯡꯗꯣ ꯀꯥꯎꯊꯣꯛꯈꯤꯕ ꯃꯐꯝꯕꯨꯗꯤ ꯈꯪꯕ
ꯎꯝ ꯑꯗꯨꯗꯨꯒ ꯑꯗꯣ ꯑꯩꯈꯣꯏꯅ ꯆꯠꯄ ꯌꯥꯔꯤꯁꯦ ꯑꯗꯣ ꯑꯟꯗ꯭ꯔꯣ ꯑꯟꯗ꯭ꯔꯣ ꯆꯠꯄ ꯌꯥꯔꯤꯕꯣ
ꯑꯟꯗ꯭ꯔꯣ ꯆꯠꯄ ꯌꯥꯏ ꯑꯟꯗ꯭ꯔꯣꯁꯨ ꯆꯠꯇ꯭ꯔꯤꯕ ꯅꯪ
ꯑꯟꯗ꯭ꯔꯣ ꯁꯨꯡꯆꯠꯄꯨ ꯆꯠꯇ꯭ꯔꯤꯕꯣ ꯑꯟꯗ꯭ꯔꯣꯕ ꯁꯨꯡꯆꯠ ꯆꯠꯇ꯭ꯔꯤ ꯍꯥꯏꯗꯤ ꯃꯐꯝ ꯐꯖꯕꯗꯤ ꯌꯥꯝ ꯂꯩ ꯍꯥꯏꯕꯅꯦ ꯍꯥꯏꯕ
ꯎꯝ ꯆꯠꯁꯦ ꯅꯣꯡꯃ ꯀꯔꯤꯌꯥꯗꯩ ꯄꯩꯁꯥ ꯐꯪꯉꯀꯥꯟꯗ
ꯑꯥ ꯌꯦꯡꯉꯁꯦ
ꯌꯦꯡꯉꯁꯤ
ꯀꯩꯅꯣ ꯑꯇꯩ ꯀꯩꯀꯩ ꯑꯗꯨ ꯂꯣꯛꯇꯥꯛꯇꯤ ꯑ ꯁꯨꯝ
ꯂꯣꯛꯇꯥꯛ ꯀꯃꯟ ꯑꯣꯏꯔꯦ ꯑꯗꯨꯗꯒꯤ ꯅꯪ ꯁꯉꯥꯏ ꯌꯦꯡꯕ ꯆꯠꯂꯕꯣ
ꯁꯉꯥꯏ ꯌꯦꯡꯕ ꯀꯥꯏꯗꯤ ꯆꯠꯅꯤꯡꯗꯦꯗ
ꯎꯝ ꯑꯃ ꯖꯦꯠ ꯒꯥꯔꯗꯦꯟ ꯍꯥꯏꯅ ꯑꯅꯧꯕ ꯑꯃ ꯍꯥꯡꯕꯗꯣ ꯈꯪꯕ꯭ꯔꯥ ꯅꯝꯕꯣꯜꯗ
ꯀꯩꯑꯝ ꯈꯪꯗꯦ
ꯑꯗꯨꯗꯣ ꯅꯣꯡꯃ ꯅꯍꯥ ꯉꯔꯥꯡ ꯆꯠꯂꯨꯏꯌꯦ
ꯑꯣ
ꯑꯗꯨꯒꯗꯤ ꯃꯤ ꯑꯃꯗ ꯃꯣꯏꯖꯦ ꯀꯩꯅꯣ ꯏꯁꯇꯨꯗꯦꯟꯒꯨꯝꯕ ꯅꯠꯇ꯭ꯔꯒꯗꯤ ꯃꯤ ꯑꯃꯗ ꯌꯥꯡꯈꯩ ꯌꯥꯡꯈꯩ ꯂꯧꯕ ꯃꯥꯜꯂꯦ
ꯎꯝ
ꯑꯗꯨꯒ ꯃꯐꯝꯗꯨꯗꯤ ꯄꯨꯔꯥ ꯆꯤꯜꯗ꯭ꯔꯦꯟ ꯄꯥꯔꯛ ꯑꯣꯏꯍꯧꯔꯦ ꯒꯥꯔꯗꯦꯟ ꯑꯣꯏꯔꯝꯗ꯭ꯔꯦ ꯑꯣꯏꯔꯝꯃꯦ ꯑꯁꯦꯡꯕꯩꯅꯦ ꯒꯥꯔꯗꯦꯟ ꯒꯥꯔꯗꯦꯟ ꯑꯣꯏꯕꯒꯤ ꯍꯥꯏꯗꯤ ꯎ ꯂꯩ ꯀꯩꯀꯥ ꯊꯥꯕ ꯈꯣꯠꯄ ꯑꯗꯨ ꯀꯌꯥ ꯎꯗ꯭ꯔꯦ ꯇ꯭ꯔꯦꯟ ꯊꯧꯕꯤ ꯑꯉꯥꯡꯒꯤ ꯑꯗꯒꯤ ꯇ꯭ꯔꯦꯟꯁꯦ ꯑꯃꯅ ꯇ꯭ꯔꯦꯛꯇ ꯊꯧꯕꯤ ꯑꯃꯅ ꯂꯝꯕꯤꯗ ꯃꯦꯟ ꯔꯣ ꯀꯩꯅꯣ ꯂꯝꯕꯤꯗ ꯑꯗꯨꯝ ꯀꯣꯏꯊꯧ ꯇꯍꯧꯕꯤꯃꯒ ꯂꯩꯍꯧꯋꯦ ꯑꯗꯒꯤ ꯑꯉꯥꯡꯒꯤ ꯅꯥꯟꯊꯕꯤ ꯁꯥꯟꯅꯐꯝ ꯑꯁ ꯑꯗꯨꯝꯕ ꯉꯥꯛꯇ ꯂꯩꯍꯧꯋꯤ ꯒꯥꯔꯗꯦꯟ ꯑꯣꯏꯔꯝꯗ꯭ꯔꯦ ꯆꯤꯜꯗ꯭ꯔꯦꯟ ꯄꯥꯔꯛ ꯑꯣꯏ ꯂꯩꯔꯝ
ꯅꯣꯏ ꯅꯠꯇ꯭ꯔꯒ ꯅꯣꯏ ꯄꯥꯕ ꯁꯣꯏꯔꯝꯃꯅꯤ
ꯑꯩ ꯅꯠꯇ꯭ꯔ ꯄꯥꯕꯁꯨ ꯑꯣꯏꯣꯏꯔꯝꯃꯅꯤ ꯊꯥꯕꯕꯨꯗꯤ ꯖꯦꯠ ꯒꯥꯔꯗꯦꯟꯅ ꯊꯥꯎꯋꯦ
ꯍ
ꯑꯗꯨꯣ ꯌꯥꯏꯌꯦꯦ ꯃꯃꯤꯡ ꯈꯨꯊꯣꯟꯗꯣ
ꯀꯩꯅꯣ ꯑꯩꯈꯣꯏ ꯆꯠꯄ ꯌꯥꯔꯤꯁꯦ ꯑꯩꯗꯤ ꯑꯟꯗ꯭ꯔꯣꯗ ꯇꯧꯔꯒ ꯑꯟꯗ꯭ꯔꯣꯒꯤ ꯀꯩ ꯀꯩ ꯃꯐꯝ ꯂꯩꯒꯦ
ꯑꯟꯗ꯭ꯔꯣꯁꯦ ꯆꯤꯡ ꯃꯔꯛꯇ ꯏꯁꯤꯡ ꯂꯩꯕ ꯂꯦꯛꯄ ꯌꯥꯕ ꯃꯐꯝ ꯍꯥꯏꯗꯤ ꯀꯦꯝꯄꯤꯡꯒ ꯇꯧꯔꯒ ꯂꯦꯛ ꯌꯥꯕ ꯃꯐꯝꯕꯨꯗꯤ ꯂꯩꯌꯦꯕꯀꯣ
ꯎꯝ ꯑꯩ ꯀꯦꯝꯄꯤꯡꯗꯤ ꯆꯜꯂꯦ ꯀꯦꯝꯄꯤꯡ ꯅꯠꯇꯕꯤ
ꯀꯦꯝꯄꯤꯡ ꯅꯠꯇꯕꯤ
ꯀꯦꯝꯄꯤꯡꯒ ꯇꯧꯔ ꯆꯠꯄꯗꯨꯗꯤ ꯀꯩꯅꯣ ꯇꯧꯔ ꯆꯠꯅꯤꯡꯉꯦ ꯒꯥꯔꯤ ꯑꯆꯧꯕ ꯇꯧꯔꯒ ꯎꯝ ꯒꯥꯔꯤ ꯃꯥꯗ ꯇꯧꯔ ꯆꯠꯄꯗꯨꯗꯤ ꯍꯥꯏꯗꯤ ꯄꯣꯠ ꯆꯩ ꯈꯔ ꯑꯗꯨꯝ ꯋꯥꯠꯅꯦꯕ
ꯋꯥꯗ ꯀꯅꯤ ꯋꯥꯗꯀꯅꯤ ꯑ ꯃꯨꯛ ꯌꯥꯗꯕ ꯑꯗꯨꯝ ꯋꯥꯏꯐꯝ ꯂꯩꯗꯤ ꯂꯩꯕꯅꯦ
ꯗꯣꯛ ꯋꯥꯏꯐꯝ ꯂꯩꯔꯁꯨ ꯂꯩꯗꯅ ꯏꯁꯥꯒꯤ ꯄꯨꯕ ꯍꯥꯏꯗꯨꯅ ꯏꯁꯥꯅ ꯂꯣꯏ ꯈꯪꯅ ꯄꯨꯈꯤꯕꯗꯨꯅ
ꯃꯥꯅꯦ ꯃꯥꯅꯦ ꯑꯗꯨꯕꯨꯗꯤ ꯑꯋꯥꯠ ꯑꯄꯥꯗꯨ ꯂ ꯌꯦꯡꯁꯤꯜꯂꯒ ꯀꯣ
ꯎꯝ ꯑꯗꯨꯒ ꯀꯩꯕ ꯑꯩꯁ ꯀꯩꯕ ꯍꯟꯗꯛ ꯑꯃꯛ ꯚꯤꯗꯤꯑꯣ ꯌꯥꯝ ꯊꯥꯒꯠꯂꯤꯕꯅꯤꯅꯦ ꯑꯃ ꯔꯥꯝ ꯂꯩ ꯍꯥꯏꯕ꯭ꯔꯥ ꯂꯥꯔꯝꯔꯩ ꯂꯥꯔꯝꯔꯩ
ꯔꯥꯝꯔꯦ ꯀꯥꯏꯗꯧ ꯑꯣꯏꯗꯣꯏꯅꯣ ꯈꯪꯗꯦ
ꯑꯗꯨꯗꯣ ꯀꯩꯅꯣ ꯑꯩ ꯅꯍꯥꯟꯃꯨꯛ ꯑꯩ ꯀꯩꯅꯣ ꯑ ꯑꯩꯁꯦ ꯑꯃꯨꯛ ꯎꯄꯣꯛꯄꯤ ꯍꯥꯏꯕ꯭ꯔꯥ ꯎꯊꯣꯛꯄꯤ ꯍꯥꯏꯕ꯭ꯔꯥ ꯀꯩꯅꯣ ꯏꯃꯥꯟꯅꯕ ꯁꯍꯨꯝꯕ ꯂꯥꯏꯟꯗꯩ ꯁꯨꯝ ꯍꯥꯏꯊꯔꯒ ꯂꯩꯕꯅꯦꯕ
ꯑꯣ ꯑꯣ ꯑꯣ
ꯑꯗꯨꯒꯤꯗꯨꯗ ꯆꯠꯂꯨꯕꯅꯦ ꯑꯗꯣ ꯔꯥꯝꯔꯩꯗꯤ ꯌꯧꯔꯛꯇꯦꯀꯣ ꯔꯥꯝꯔꯩꯗꯣ ꯃꯣꯏ ꯍꯥꯏꯁꯦ ꯔꯥꯝꯔꯩꯗꯣ ꯆꯥꯗꯣꯡꯅꯤ ꯁꯤꯅꯦ ꯆꯥꯗꯣꯡꯗꯤ ꯈꯪꯉꯤꯅ
ꯆꯥꯗꯣꯡ ꯈꯪꯉꯦ ꯆꯥꯡ ꯆꯠꯂꯦ
ꯑꯗꯣ ꯔꯥꯝꯔꯩ ꯂꯩꯅꯤꯌꯦ
ꯑꯣ
ꯑꯣ ꯑꯗꯣ ꯔꯥꯝ ꯂꯩꯩ ꯍꯥꯏꯗꯤ ꯑꯗꯨꯝ ꯑ ꯑꯗꯥꯏ ꯃꯄꯥꯥꯟ ꯂꯩ ꯍꯥꯏꯌꯦꯕ ꯑꯗꯣ ꯍꯧꯖꯤꯛ ꯑꯗꯨꯗꯤ ꯔꯦꯠ ꯖꯣꯟꯁꯨ ꯑꯣꯏ ꯍꯥꯏꯒꯨꯝ ꯇꯧ ꯏꯃꯥꯟꯅꯕꯅ ꯍꯥꯏꯕꯗꯣ ꯐꯖꯅ ꯑꯗꯣ ꯆꯠꯄ ꯈꯣꯠꯄꯗꯣ ꯑꯗꯨꯝ ꯆꯠꯄꯗꯤ ꯌꯥꯅꯔꯕꯗꯤ ꯃꯥꯜꯂꯦ ꯅꯍꯥ ꯑꯃꯨꯛ ꯑꯃꯨꯛ ꯆꯠꯂꯨꯒꯦ ꯇꯧꯕꯅꯦꯕ ꯑꯗꯨꯗ ꯃꯣꯏ ꯃꯣꯏꯗꯩ ꯅꯛꯑꯦ ꯍꯥꯏꯕꯗꯨꯗ ꯑꯗꯨ ꯔꯦꯠ ꯖꯣꯟ ꯑꯣꯏꯔꯤ ꯍꯥꯏꯕꯗꯨꯗ ꯑꯃꯨꯛ ꯆꯠꯄꯗꯣ ꯑꯃꯨꯛ ꯇꯜꯂꯕ ꯑꯗꯣ ꯃꯣꯏ ꯑꯗꯥꯏ ꯍꯏ ꯃꯐꯝꯗꯣ ꯆꯥꯕ ꯈꯣꯠꯄꯩ ꯎꯇꯤ ꯅꯨꯡꯉꯥꯏ ꯑꯩ ꯈꯜꯂꯤꯁꯦ ꯑꯩꯈꯣꯏ ꯅꯣꯡꯃ ꯆꯥꯎꯗ ꯁꯤꯅꯤ
ꯆꯥꯗꯣꯡ ꯆꯥꯗꯣꯡ ꯔꯥꯝꯩꯗꯨ ꯆꯥꯗꯣꯡ ꯍꯥꯏꯇꯥꯔꯦ ꯆꯥꯗꯣꯡꯗꯤ ꯔꯦꯠ ꯖꯣꯟ ꯑꯣꯏꯗꯌꯦ
ꯅꯠꯇꯦ ꯑꯩ ꯍꯥꯏꯗꯤ ꯔꯦꯠ ꯖꯣꯟ ꯑꯣꯏꯕ ꯀꯩꯅꯣ ꯇꯧꯋꯦ ꯍꯥꯏꯕ ꯃꯄꯥꯥꯟ ꯂꯩ ꯍꯥꯏꯕ ꯅ ꯍꯥꯏꯗꯤ ꯃ ꯑꯗꯨꯗ ꯃꯣꯏ ꯃꯣꯏꯒ ꯀꯩꯅꯣ ꯇꯧꯕꯅꯤꯅ ꯈꯨꯟꯗꯣ ꯃꯣꯏꯗꯤ ꯐꯅ ꯈꯪꯉꯦꯕ ꯑꯗꯨꯗꯨꯅ ꯃꯣꯏꯅ ꯔꯦꯖꯣꯟ ꯑꯣꯏ ꯍꯥꯏꯕꯅꯤꯅ ꯑꯩꯈꯣꯏ ꯆꯪꯕ ꯅꯨꯡꯉꯥꯏꯇꯦꯅ
ꯃꯥꯅꯦ ꯑꯗꯨꯕꯨꯗꯤ
ꯑꯗꯨꯗꯣ ꯑꯩ ꯍꯥꯏꯁꯦ ꯔꯦꯖꯣꯟ ꯑꯣꯏꯕ ꯅꯠꯇꯕ ꯒꯥ ꯂꯩꯍꯧꯋꯦꯕ
ꯑꯥ
ꯑꯩꯅ ꯑꯃꯨꯛ ꯆꯥꯕ ꯆꯔꯨꯕꯗ ꯅꯥꯀꯟꯗꯨꯗ ꯀꯩꯅꯣꯒ ꯂꯩ ꯀꯩꯅꯣ ꯍꯥꯏꯗꯤ ꯆꯤꯡ ꯃꯆꯥ ꯑꯃꯅꯦꯕ ꯂꯩꯗꯣꯏꯁꯦ
ꯑꯥ
ꯎꯁꯤ ꯅꯥꯀꯟꯁꯤꯗ ꯄꯥꯠ ꯃꯆꯥꯝ ꯑꯃ ꯂꯩꯗꯣꯏꯅꯦꯕ
ꯎꯝ
ꯑꯗꯨ ꯑꯗꯨꯗꯨꯗꯤ ꯆꯥꯕꯗꯨ ꯅꯨꯡꯉꯥꯏꯔꯣꯏꯗ꯭ꯔꯣ ꯑꯗꯨꯗꯅꯦ ꯑꯩꯈꯣꯏꯅ ꯆꯥꯗꯏꯁꯦ
ꯅꯨꯡꯉꯥꯏꯇ꯭ꯔꯗꯤ ꯀꯩꯅꯣꯅꯦ ꯏꯁꯤꯡ ꯏꯁꯤꯡꯒ ꯂꯩ ꯅꯠꯇ꯭ꯔꯣ
ꯏꯁꯤꯡ ꯏꯁꯤꯡ ꯏꯁꯤꯡ ꯂꯩ
ꯑꯗꯨꯅꯤꯅ‌ꯦ ꯏꯁꯤꯡꯒ ꯂꯩꯕ ꯆꯤꯡ ꯆꯤꯡ ꯅꯥꯀꯟꯗꯒ ꯆꯥꯛ ꯆꯥꯕ ꯀꯥꯏꯖ‌ꯦ ꯃꯍꯥꯎ ꯑꯃ ꯊꯣꯛꯄꯅꯦ
ꯍꯣ ꯑꯈ‌ꯣꯏ ꯂꯥꯗ ꯂꯥꯗꯇꯧꯔ ꯍꯩꯗꯣꯛꯑ ꯆꯥꯔ‌ꯦ
ꯑꯦꯁ ꯑꯗꯨꯅ ꯑꯃꯨꯛꯀ ꯍꯟꯅ ꯍꯥꯎꯗꯣꯏꯅꯦ ꯃꯐꯝꯗꯨꯒ
ꯑꯥ
ꯍꯟꯗꯛ ꯁꯦꯛ ꯁ‌ꯦꯛꯃꯥꯏꯗ ꯑꯃꯨꯛ ꯆꯥꯔꯨꯏꯌꯦ ꯑꯩꯁꯨ ꯑꯗꯨꯗꯨꯅ ꯑꯃꯨꯛ ꯑꯩ ꯀꯩꯅꯣ ꯔ‌ꯦꯗꯖꯣꯟꯅ‌ꯦ ꯌ‌ꯦ ꯔꯦꯗꯖꯣꯟ ꯃꯄꯥ ꯆꯤꯡꯉꯦꯌ‌ꯦ ꯑꯗꯨꯖꯨ ꯀꯩꯅꯣ ꯃꯣꯏꯒꯤ ꯑ ꯏꯃꯥꯟꯅꯕꯗꯨꯒꯤ ꯃꯣꯏꯒꯤ ꯐꯥꯝ ꯍꯥꯎꯁ ꯑꯃ ꯂꯩꯔꯝꯃꯦꯕꯀꯣ
ꯑ
ꯑꯗꯨꯒꯤꯗꯣ ꯅꯣꯡꯃꯩ ꯃꯈꯨꯟꯒ ꯌꯥꯝ ꯇꯥꯍꯧꯋꯦ ꯅꯣꯡꯃꯩ ꯃꯔꯨ ꯌꯧꯔꯛꯄꯩꯅꯦꯅ
ꯐꯖꯗ‌ꯦ ꯍ‌ꯦ ꯑꯗꯨꯗꯤ
ꯑꯩꯅ ꯍꯥꯏꯕ ꯅꯪꯒꯤꯖ‌ꯦ ꯑꯩꯈꯣꯏ ꯌꯣꯟꯊꯣꯛꯄ ꯄꯣꯔꯛꯏꯔꯥ ꯅꯠꯇ꯭ꯔꯒ ꯆꯥꯛ ꯆꯥꯖ‌ꯦ ꯍꯥꯏꯖꯤꯟꯅꯔꯒ ꯀꯨꯀꯤꯗ ꯄꯤꯊꯣꯛ ꯈꯤꯗ‌ꯣꯏꯔ
ꯅꯇ‌‌ꯦ ꯆꯥꯛ ꯆꯥꯔꯤ ꯀꯥꯟꯗꯒ ꯅꯣꯡꯃꯩ ꯃꯔꯨ ꯄꯥꯏꯔꯛꯄꯩ ꯆ‌ꯦꯟ
ꯐꯝꯃꯤꯉꯩꯗ ꯅꯄꯛꯑꯗꯤ ꯂꯨꯈꯝꯅ
ꯑꯦ ꯇꯤꯋ ꯇꯤꯋ ꯇꯤꯋꯒ ꯇꯧꯔꯒ
ꯄꯥꯥꯛꯊꯔ ꯆ‌ꯦꯟꯅ ꯕꯩ ꯁꯤꯟꯗꯣ ꯍꯥ
ꯄꯩꯁꯥꯒꯖ‌ꯦ ꯌꯥꯝ ꯂꯩꯕ ꯑꯣꯏꯗꯤꯀꯣ ꯄꯪꯆꯠꯇ ꯆꯠꯂꯒ ꯑꯗꯨꯗꯩꯗꯤ ꯏꯃꯥ ꯏꯄꯥꯅꯒ ꯁꯅꯥꯒꯤ ꯀꯩꯔꯥꯛꯀ ꯁꯥꯕꯤꯔꯝꯕ ꯑꯣꯏꯗꯤ
ꯁꯥꯕꯤꯔꯝꯕ ꯑꯣꯏꯔꯗꯤ ꯁ꯭ꯋꯥꯏ ꯁ꯭ꯋꯥꯏꯒꯤ ꯄꯂꯥ ꯁ꯭ꯋꯥꯏꯗ ꯆꯠꯇ꯭ꯔꯖꯨ ꯑꯥꯗ ꯐꯖ ꯐꯖꯕ
ꯃꯐꯝ ꯌꯥꯝ ꯃꯅꯤꯄꯨꯔ ꯒ ꯖꯤꯖꯨ ꯍꯥꯏꯗꯤ ꯑꯗꯨꯝ ꯑꯀꯣꯏꯕ ꯍꯧꯖꯤꯛꯐꯥꯎ ꯀꯣꯏꯕ ꯂꯣꯏꯗ꯭ꯔꯤꯕꯅꯦ ꯍꯥꯏꯕ
ꯂꯣꯏꯗ꯭ꯔꯤ ꯂꯣꯏꯗ꯭ꯔꯤ
ꯃꯐꯝ ꯐꯖ ꯐꯖꯕ ꯃꯌꯥꯝ ꯂꯩꯔꯤ ꯑꯗꯣ ꯑꯩ ꯍꯧꯖꯤꯛꯄꯨꯗꯤ ꯃꯅꯤꯄꯨꯔꯗꯕꯨ ꯆꯠꯄꯕꯨꯗꯤ ꯈꯔ ꯈꯧꯇꯛ ꯆꯥꯔꯅꯤ
ꯆꯥꯔꯅꯤ
ꯑꯗꯨ ꯂꯩꯔꯗꯤ ꯑꯗꯨꯝ ꯆꯠꯄ ꯌꯥꯕ ꯃꯐꯝ ꯃꯌꯥꯝ ꯂꯩꯔꯤ ꯄꯣꯠꯅꯤ ꯍꯥꯏꯗꯤ ꯆꯍꯤꯖ‌ꯦ ꯅꯍꯥꯅꯤꯅ‌ ꯑꯦꯟꯖꯣꯏ ꯇꯧꯍꯧꯒ
ꯎꯝ
ꯎꯝ
ꯗꯥꯝ ꯀꯩꯀꯥꯗꯤ ꯆꯠꯍꯧꯕ꯭ꯔꯣ ꯏꯔꯥꯡ ꯏꯔꯥꯡ ꯍꯧꯗ꯭ꯔꯤꯉꯩꯗ ꯊꯥꯑꯝ
ꯀꯥꯟꯇꯨ ꯗꯥꯝ ꯍꯥꯏꯗꯨꯔꯣ
ꯀꯟꯇꯨ ꯗꯥꯝ ꯆꯠꯇꯔꯤ ꯅꯪ ꯆꯠꯂꯕꯣ
ꯑꯩ ꯆꯠꯇ꯭ꯔꯤ
ꯎꯝ
ꯑꯌꯥꯝꯕꯅ ꯆꯠꯇ꯭ꯔꯤ ꯌ‌ꯦꯕꯀꯣ
ꯆꯥꯗ‌ꯣꯡ ꯑꯩ ꯆꯠꯈꯔ‌ꯦ
ꯎꯝ
ꯐꯖꯟ ꯆꯠꯇꯔꯤꯗ ꯍꯟꯗꯛ ꯈꯇꯪ ꯈꯛ ꯅꯤꯀꯩꯅꯣ ꯈꯔ ꯆꯠꯄꯌꯥꯕ ꯂꯝ ꯃꯌꯥꯝ ꯂꯩ ꯆꯠꯄ ꯍꯥꯏꯖ‌ꯦ ꯄꯩꯁꯥ ꯆꯪꯉꯤ ꯍꯤꯡꯕ ꯄꯩꯁꯥ ꯆꯪꯉꯤ ꯆꯠꯄ ꯄꯩꯁꯥ ꯆꯪꯉꯤ
ꯇꯨꯝꯕ ꯄꯩꯁꯥ ꯆꯪꯉꯤ
ꯄꯩꯁꯥ ꯌꯥꯝ ꯄꯥꯏꯔꯤꯒꯩꯗꯤ ꯍꯥꯏꯗꯤ ꯌꯥꯝ ꯑꯗꯨꯝ ꯌꯥꯝ ꯊꯤ ꯅꯨꯡꯉꯥꯏꯔꯅꯤ ꯍꯥꯏꯕꯩ ꯋꯥꯗꯤ ꯅꯠꯇꯕ ꯑꯗꯨꯝ ꯂꯤꯚꯤꯡ ꯑꯃꯗꯤ ꯈꯔꯗꯤ ꯑꯗꯨꯝ ꯅꯨꯡꯉꯥꯏꯔꯅꯤ ꯁꯤꯅꯤ ꯄꯩꯁꯥꯅ ꯂꯣꯏ ꯅꯨꯡꯉꯥꯏꯅꯤ ꯍꯥꯏꯕꯗꯤ ꯅꯠꯇꯕ
ꯃꯥꯅꯦ ꯍꯥꯏꯗꯤ ꯄꯥꯝꯖꯕ ꯈꯔꯗꯤ ꯐꯪꯗꯣꯏꯅꯦꯕ
ꯎꯝ ꯍꯥꯏꯗꯤ ꯍꯤꯡꯕꯗ ꯅꯨꯡꯉꯥꯏꯗꯨꯕ ꯈꯔ ꯄꯣꯠ ꯆꯩ ꯑꯗꯒꯤ ꯃꯥ ꯃꯥ ꯈꯤꯇꯪ ꯐꯪꯗꯣꯏꯅꯤ ꯁꯤꯅꯤ ꯍꯥ ꯑꯗꯨꯗꯤ ꯆꯠꯅꯕ ꯏꯀꯨꯏ ꯀꯨꯏꯗꯅ ꯑꯃ ꯁꯤꯟꯖꯤꯜꯂꯛꯑꯁꯦ ꯅꯣꯏ ꯄꯥꯔꯇꯤ ꯈꯥ ꯍꯧꯔꯣ ꯑꯩꯈꯣꯏ ꯑꯅꯤ ꯑꯍꯨꯝ ꯈꯛꯇꯪ ꯆꯠꯄꯗꯤ ꯅꯨꯡꯉꯥꯏꯇꯦ
ꯃꯥꯟꯅꯦ ꯃꯤ ꯀꯌꯥꯃꯨꯛ ꯆꯠꯁꯦ ꯍꯥꯏꯅꯣ
ꯃꯤꯗꯣ ꯃꯤꯗꯣ ꯌꯥꯝ ꯌꯥꯝꯃꯁꯨ ꯅꯨꯡꯉꯥꯏꯇꯦ ꯑꯗꯨꯝ ꯈꯔ ꯑꯗꯨꯝ ꯃꯌꯥꯏ ꯔꯣꯏꯔꯀꯣ
ꯇꯔꯦꯠ ꯃꯨꯛ ꯍꯥ
ꯇꯔꯦꯠꯃꯨꯛ ꯑꯗꯨ ꯀꯩꯅꯣ ꯇꯔꯦꯠꯃꯨꯛ ꯆꯠꯄ ꯐꯠꯇꯦ ꯈꯣꯠꯇꯦ ꯍꯥꯏꯕ꯭ꯔ ꯀꯩꯅꯣꯝ
ꯑ ꯑꯗꯨ ꯑꯣꯏꯔꯒꯅ ꯅꯤꯄꯥꯟ ꯑꯣꯏꯅ ꯇꯧꯔ ꯂꯣꯏꯔꯦ ꯀꯩꯅꯣ ꯇꯔꯨꯛꯂ ꯀꯩꯅꯣ
ꯍꯣꯏ ꯑꯗꯨ ꯑꯗꯨꯃꯥꯏꯅ ꯇꯧꯔꯁꯦ ꯑꯗꯨꯒꯥ ꯆꯥꯕꯤ ꯈꯣꯠꯄꯤ ꯇꯧꯔꯒ ꯁꯤꯟꯅꯕꯀꯣ
ꯃꯥꯅꯦ ꯏꯟꯖꯥꯡꯗꯣ ꯅꯪ ꯊꯥꯒꯠꯅꯔꯒ ꯀꯩꯅꯣꯝ ꯊꯣꯡꯅꯕ
ꯑꯝ
ꯃꯐꯝꯁꯤ ꯃꯐꯝꯁꯤ ꯏꯁꯤꯡꯒ ꯂꯩꯕ ꯑꯣꯏꯅ ꯄꯥꯝꯕꯔꯥ ꯀꯃꯥꯏꯅ ꯇꯧꯕ ꯄꯥꯝꯒꯦ
ꯃꯐꯝꯁꯤꯔꯣ ꯐꯝꯖꯦ ꯈꯪꯗꯦ ꯑꯩ ꯏꯁꯤꯡꯒꯨꯝꯕ ꯂꯩꯕꯅꯗꯤ ꯐꯩꯌꯦ
ꯏꯁ ꯍꯣꯏ ꯏꯁꯤꯡꯒ ꯂꯩꯕ ꯍꯥ ꯐꯕꯝꯒ ꯅꯨꯡꯉꯥꯏꯕ ꯎꯔꯨꯝꯒ ꯐꯖꯅ ꯇꯥꯕ ꯍꯥ
ꯎꯝ ꯐꯣꯇꯣꯒ ꯀꯥꯞꯄꯗꯁꯨ ꯑꯗꯨꯗꯩꯗꯤ ꯆꯥꯕ ꯊꯛꯄ ꯈꯣꯠꯄ ꯑꯗꯨꯗꯩ ꯑꯗꯨꯝ ꯅꯨꯡꯉꯥꯏꯕ ꯍꯥꯏꯗꯨꯗꯨꯅ ꯗꯨꯝ ꯑꯣꯏꯗꯣꯏꯅꯤ
ꯑꯣꯏꯗꯣꯏꯅꯦ ꯑꯣꯏꯗꯣꯏꯅꯤ
ꯑꯣꯀꯦ ꯑꯣꯀꯦ ꯑꯗꯨꯏ ꯅꯪ ꯅꯪ ꯈꯟꯅꯔꯣꯗ ꯑꯗꯨꯒ ꯑꯩꯉꯣꯟꯗ ꯐꯣꯟ ꯇꯧꯁꯤꯜꯂꯛꯑꯣ ꯑꯗꯨꯒ ꯍꯥꯏꯔꯛꯑꯣ
ꯍꯣꯏ ꯍꯣꯏ ꯍꯥꯏꯔꯛꯀꯦ ꯍꯥꯏꯔꯛꯀꯦ
ꯃꯐꯝ ꯑꯦꯛꯖꯦꯛꯂꯤ ꯀꯩꯀꯥꯗꯣ
ꯑꯦꯛꯖꯦꯛ ꯀꯩꯀꯥ ꯍꯣꯏ